ꯀꯔꯤꯅ ꯍꯥꯏ ꯀꯔꯤꯅꯣ ꯍꯥꯏꯕꯗ ꯋꯥꯔꯤ ꯁꯥꯟꯅ ꯂꯣꯏꯅꯅꯄꯠꯄ ꯀꯥꯈꯩꯁꯤꯕꯨ ꯅꯪꯅ
ꯍꯜꯂꯣ ꯕꯦꯝ ꯇꯥꯕ ꯅꯠꯇ꯭ꯔꯣ
ꯑꯥ ꯃꯅꯥꯁꯦ ꯄꯪꯂꯉ ꯃꯥꯜꯂꯦꯅꯦ ꯉꯥꯁꯥꯏꯗꯩ ꯀꯧꯔꯤꯁꯦ
ꯑꯦ ꯀꯧꯕꯗ ꯑꯩꯅ ꯀꯧꯔꯕ
ꯑꯩꯗꯤ ꯅꯪꯁꯦ ꯃꯅꯥ ꯃꯅꯥ ꯄꯪꯉꯕ꯭ꯔꯥ ꯈꯜꯂꯨꯔꯦ
ꯀꯩ ꯆꯥꯟꯅꯔꯤꯒꯦ
ꯁꯣꯏꯕꯅꯦ
ꯍꯥ
ꯐ꯭ꯂꯥꯁꯕꯦꯛ ꯂꯥꯛꯄ ꯃꯥꯜꯂꯤꯗ
ꯎꯝꯝ ꯁꯣꯝ ꯅꯪꯁꯨ ꯐ꯭ꯂꯥꯁꯇꯦꯛ ꯉꯥꯛ ꯉꯜꯂꯤ
ꯁꯤ ꯌꯥꯗꯀ ꯑꯩꯗꯤ ꯆꯤꯡ ꯆꯤꯡꯅꯀ ꯅꯪ ꯃꯣꯃꯣꯏ ꯃꯤꯅꯣꯛꯀ ꯇꯧꯔꯤꯗꯦ ꯅꯣꯏ ꯑꯣꯐꯤꯁꯥꯔ ꯍꯥꯏ ꯀꯥꯟꯗ ꯅꯪ ꯃꯉꯣꯟ ꯃꯤꯗ ꯇꯧꯔꯤꯗꯩ ꯈꯪꯉꯦ
ꯏꯁ ꯅꯪꯅ ꯑꯗꯨꯗꯤ ꯑꯣ ꯅꯪꯅ ꯉꯁꯥꯏꯗꯒꯤ ꯒꯣꯌꯤꯡ ꯑꯣꯐꯤꯁꯥꯔ ꯍꯥꯏꯁꯤꯗꯤ ꯋꯥꯈꯜ ꯑꯃꯗ ꯍꯥꯏꯔꯤꯕ ꯑꯣꯏꯔꯦ ꯏ ꯑꯩꯗꯤ ꯈꯪꯕꯨꯨ ꯈꯜꯂꯨꯗꯦꯅꯦ ꯏꯁ ꯅꯪ ꯅꯪ ꯅꯪꯗꯤ ꯑꯃꯗ ꯍꯥꯏꯔꯕꯣꯔꯦ ꯏ ꯍꯥꯏꯁ ꯆꯤꯡꯅ ꯂꯒꯗ
ꯍꯤꯡꯅꯖꯕ ꯀꯝꯗꯦ
ꯂꯨꯃꯥꯟꯁꯇꯤ ꯎ ꯎꯏ ꯎꯏ
ꯂꯉ ꯑꯁꯤꯦ ꯎꯏ ꯎꯏ ꯎꯏ
ꯍꯂꯨꯃꯁꯗꯤ ꯎꯏ ꯎꯏ ꯎꯏ
ꯅꯨꯡꯉꯥꯏꯇꯦ ꯎꯏ ꯎꯏ ꯎꯏ꯫
ꯃꯤꯗꯤ ꯂꯨꯃꯥꯁ ꯌꯥꯝ ꯇꯧꯋꯤꯀꯣ꯫
ꯃꯤꯖꯤ ꯂꯨꯃꯥꯏ ꯁꯥꯟ ꯇꯧꯏꯀ
ꯌꯥꯗꯦꯀꯣ ꯃꯤꯗꯤ ꯌꯥꯗꯦꯀꯣ꯫
ꯌꯥꯗꯦꯀꯣ ꯃꯤꯗꯤ ꯌꯥꯥꯗꯦꯀꯣ꯫
ꯇꯥꯃꯀꯣ
ꯌꯥꯅꯤꯀꯣ
ꯃꯤꯗꯤ ꯑꯅꯦꯝꯕꯗꯨꯗ ꯉꯥꯎꯋꯤ ꯕꯦꯝ꯫
ꯃꯤꯗꯤ ꯑꯅꯦꯝꯕꯗ ꯅꯥꯎꯏ ꯕꯦꯝ꯫
ꯑꯅꯤ ꯑꯝꯕ ꯇꯨꯗꯒ ꯅꯪꯒꯜꯗꯗꯤ ꯌꯥꯝ ꯁꯥꯟꯅꯅꯤꯞꯄꯤ ꯌꯥꯝ
ꯆꯥꯟꯅꯅꯤ ꯕꯦꯝ꯫ ꯄꯥꯒꯗꯕꯅꯤ ꯕꯦꯝ꯫ ꯑꯅꯦꯝꯕꯒ ꯑꯋꯥꯡꯕ ꯄꯥꯕ ꯐꯖꯗꯝꯕꯅꯤ ꯕꯦꯝ ꯑꯗꯨ ꯂꯥꯏꯒꯤ ꯏꯁꯩꯅꯤ ꯁꯛꯆꯒꯅꯨ ꯄꯥꯜꯂꯤ ꯍꯥꯏꯕꯅꯤ ꯀꯣ ꯐꯠꯇꯦ ꯍꯥꯏꯕꯅꯤ ꯑꯗꯨ
ꯉꯥꯔꯤ ꯆꯥꯕꯥ ꯂꯝꯕꯣꯏꯕꯥ
ꯑꯁ ꯌꯥꯝ ꯃꯥꯜꯂꯦꯍꯦ
ꯍꯣ ꯕꯥꯇꯤꯀꯥ ꯀꯥ ꯖꯒꯅꯥꯊꯥ ꯃꯥꯟꯕꯤ ꯖꯒꯅꯥꯊꯥ ꯃꯥꯟꯕꯤ ꯄꯇꯤꯀꯥ
ꯌꯥꯝ ꯍꯩ ꯢꯃꯥ ꯌꯥꯝ ꯐꯖꯩꯌꯦ ꯎ
ꯐꯂꯥ꯭ꯁꯕꯦꯛ ꯂꯥꯛꯇ꯭ꯔꯣ ꯏꯁꯩꯁꯤ
ꯂꯥꯛ ꯑꯩꯗꯤ ꯂꯥꯛꯇꯦꯌꯦ
ꯎꯝ ꯎꯝ ꯈꯪꯉꯤ꯫ ꯀꯣ ꯈꯪꯉꯤ ꯀꯣ ꯅꯪꯅ ꯑꯗꯨꯗ ꯅꯍꯥꯟꯋꯥꯏ ꯇꯤꯟꯁꯤꯡꯗ ꯑꯩ ꯄꯤꯈꯣ
ꯑꯁ ꯑꯩꯗꯣ ꯅꯣꯛꯀꯦ ꯅꯣꯛꯀꯦ ꯇꯧꯔꯝꯕꯅꯤ ꯏꯀꯥꯏ ꯁꯤꯟꯅꯈ꯭ꯔꯦꯅꯦ ꯑꯃꯛ
ꯏ ꯏ
ꯗ꯭ꯔꯦꯁ ꯐꯖꯕ ꯂꯩꯕ꯭ꯔꯣ ꯑꯝꯇ ꯋꯥꯏꯖꯒꯦ
ꯂꯥꯛꯑꯣ ꯑꯩ ꯁꯣꯔꯨꯝ ꯂꯩꯔꯤꯌꯦ ꯐꯥꯒꯤꯔꯣꯑꯣ
ꯐꯥꯒꯤ ꯅꯠꯇꯦ ꯑꯩ ꯑꯁꯦꯡꯕꯒꯤꯅꯦ ꯑꯩꯁꯦ ꯀꯣꯏꯕ ꯆꯠꯇꯧꯕ ꯂꯩꯕ ꯑꯗꯨꯏꯅꯦ
ꯑꯣ ꯀꯅꯥꯒ ꯆꯤꯡꯅꯗꯕ ꯉꯝꯗꯦ
ꯑꯩꯈꯣꯏ ꯃꯣꯃꯤꯒ ꯑꯩꯒ ꯕꯁꯇ ꯆꯠꯀꯗꯧꯕ꯫
ꯊꯥꯖꯕ ꯋꯥꯠꯂꯤ
ꯑꯩ ꯆꯠꯄ ꯅꯨꯃꯤꯠꯇꯨꯗ ꯑꯗꯨꯝ ꯑꯩ ꯆꯠꯄ ꯅꯨꯃꯤꯠꯇ ꯕꯤꯗꯤꯑꯣ ꯊꯥꯖꯔꯛꯀꯦ ꯌꯥꯒꯗ꯭ꯔꯣ
ꯎꯝ ꯃꯣꯃꯤꯒ ꯃꯥꯥꯟꯗꯦꯀꯣ
ꯑꯩ ꯑꯗꯨꯝ ꯈꯪꯒꯅꯤ ꯍꯌꯦꯡ ꯆꯠꯄ ꯅꯨꯃꯤꯠꯇ ꯑꯣꯏꯅ ꯌꯦꯡꯉꯁꯤꯗꯣ
ꯍꯥꯕꯤꯒ ꯃꯥꯂꯒꯣ ꯍꯥꯕꯤꯒ
ꯑꯁ ꯑ ꯑꯩꯗꯤ ꯑꯗꯨ ꯑꯥꯔ ꯑꯥꯔꯊ ꯈꯪꯗꯦꯕꯣ ꯑꯝꯇ ꯍꯥꯏꯕꯤꯔꯛꯀꯦ ꯍꯥꯏ ꯕ꯭ꯔꯣ ꯑꯗꯨꯒꯤ ꯑꯥꯔꯊꯗꯣ
ꯇꯧꯁꯟꯅꯔꯅꯨ ꯕꯦꯝ
ꯑꯁ ꯃꯊꯪ ꯆꯍꯤ ꯌꯥꯎꯁꯪꯗꯤ ꯀꯃꯥꯏꯅ ꯇꯧꯁꯦꯕ
ꯍꯥꯥ ꯀꯩꯍꯥꯏꯄꯥ ꯑꯗꯣ ꯀꯩꯗꯧꯔꯕ꯫
ꯃꯊꯪ ꯆꯍꯤꯒꯤꯁꯨ ꯅꯍꯥꯟꯒꯤ ꯕꯖꯥꯔꯒꯤꯗ ꯊꯠꯄꯗꯨ ꯊꯠꯁꯤꯔꯥ
ꯋꯥꯔ ꯀꯌꯥꯅꯣꯝ ꯋꯥꯠꯂꯤ ꯍꯧꯖꯤꯛꯇꯒꯤ ꯌꯥꯎꯁꯪꯒꯤ ꯊꯠꯄꯒꯤ ꯂꯂꯥꯡꯒꯅꯨ ꯕꯦꯝ
ꯎꯝ ꯑꯁ ꯑꯩ ꯂꯥꯏꯔꯛ ꯄꯥꯅꯤꯡꯕꯥꯗꯨ ꯍꯧꯔꯛꯑꯦ ꯑꯩ ꯂꯥꯏꯔꯤꯛꯇꯨ ꯀꯥꯏ ꯂꯩꯒ꯭ꯔꯦ ꯂꯥꯏꯔꯤꯛꯇꯨ ꯂꯥꯏꯔꯤꯛꯇꯨ ꯂꯥꯏꯔꯤꯛꯇꯨ ꯑꯣ ꯁꯤ ꯂꯩꯔꯦ ꯂꯥꯏꯔꯤꯛ ꯂꯥꯏꯔꯤꯛ ꯄꯥꯅꯤꯡꯉꯦ ꯀꯃꯥꯏ ꯇꯧꯅꯤ ꯑꯩꯗꯤ꯫
ꯃꯊꯪꯗꯤꯀꯣ ꯂꯥꯏꯔꯤꯛ ꯇꯧꯔꯅꯤ ꯕꯦꯝ ꯊꯧꯔꯤ ꯊꯠꯄ ꯈꯣꯠꯄ ꯇꯧꯔꯔꯣꯏ ꯌꯥꯎꯁꯪꯁꯨ ꯂꯥꯏꯔꯤꯛ ꯇꯧꯔꯅꯤ ꯍꯧꯖꯤꯛ ꯀꯨꯝꯍꯩ ꯍꯔꯥꯎ ꯑꯃꯠꯇ ꯌꯥꯎꯔꯔꯦ ꯂꯥꯏꯔꯤꯛ ꯉꯥꯛꯇ ꯇꯧꯔꯅꯤ ꯕꯦꯝ
ꯄꯛꯇꯕ ꯁꯤꯒꯣ ꯍꯥꯏꯔꯗꯤ ꯅꯪ ꯍꯥꯟꯅ ꯁꯤꯕ ꯇꯥꯕꯅꯤ꯫
ꯑꯗꯨꯗꯥ ꯅꯪꯁꯨ ꯑꯗꯨꯝ ꯌꯥꯎꯅꯤ ꯕꯦꯝ꯫
ꯑꯥ ꯑꯩ ꯑꯩꯗꯤ ꯌꯥꯎꯔꯣꯏꯌꯦ
ꯑꯩ ꯁꯤꯔꯗꯤ ꯅꯪꯁꯨ ꯑꯗꯨꯝ ꯌꯥꯎꯅꯤ ꯕꯦꯝ
ꯅꯣ ꯅꯣ
ꯌꯥꯎꯅꯤ ꯕꯦꯝ꯫
ꯑꯩꯗꯤ ꯅꯣ ꯅꯣꯒꯤ ꯃꯤꯅꯦ ꯑꯩꯗꯤ ꯌꯥꯎꯔꯣꯏ ꯑꯩꯗꯤ ꯌꯥꯎꯕ ꯄꯥꯝꯗꯦ ꯑꯩꯗꯤ ꯄꯥꯝꯗꯦ ꯑꯗꯨꯝ ꯁꯨꯡꯄꯥꯝ ꯄꯥꯝꯗꯦ ꯄꯥꯝꯗꯦ꯫
ꯄꯥꯝ ꯄꯥꯝ ꯇꯝ ꯄꯥꯃ ꯄꯥꯝ
ꯑꯩꯗꯤ ꯄꯥꯝꯗꯦ ꯍꯥꯏꯔꯒ
ꯄꯥꯝꯃꯣ ꯍꯥꯏꯔꯒ
ꯑꯩꯗꯤ ꯄꯥꯝꯗꯦ ꯑꯩꯗꯤ ꯅꯣ ꯅꯣ ꯅꯤ
ꯅꯣ ꯅꯣ ꯑꯣꯏꯒꯥꯅꯣ ꯌꯦꯁ ꯌꯦꯁ ꯑꯣꯏꯁꯦ
ꯑꯩꯗꯤ ꯅꯣ ꯅꯣ ꯅꯤ ꯑꯩꯗꯤ ꯌꯦꯁ ꯄꯥꯝꯗꯦ ꯑꯩꯗꯤ ꯅꯣ ꯄꯥꯃꯦꯗꯤ ꯌꯦꯁ ꯄꯥꯟꯗꯦꯗꯤ ꯅꯣ ꯄꯥꯃꯦꯗꯤ ꯅꯣ ꯄꯥꯃꯤꯗꯤ ꯌꯦꯁ ꯄꯥꯝ
ꯑꯗꯨꯗꯤ ꯈꯨꯃꯤꯠꯇꯨ ꯄꯥꯝꯕ꯭ꯔꯥ
ꯍꯥꯥ
ꯈꯕꯤꯠꯇꯨ ꯄꯥꯝꯕ꯭ꯔꯣ
ꯑꯁ ꯀꯩ ꯍꯥꯏꯗꯣꯢꯅꯣ ꯑꯗꯨꯗꯤ ꯑꯩ ꯈꯪꯗꯔꯦꯍꯦ
ꯅꯪꯗꯤ ꯅꯣ ꯅꯣꯅꯦ ꯇꯥꯏꯅꯦ
ꯑ ꯃꯇꯥꯡ ꯃꯇꯥꯡꯒꯤ
ꯌꯥꯝ ꯋꯥꯖꯩ ꯕꯦꯝ
ꯃꯇꯥꯡ ꯃꯇꯥꯡꯒꯤ ꯌꯦꯁ ꯅꯣꯅꯦ ꯍꯥꯏꯇꯥꯔꯦ
ꯈꯨꯨꯃꯤꯠꯇꯣ ꯑꯃ ꯀꯣꯏꯈꯒ꯭ꯔꯦ ꯕꯦꯝ
ꯑꯩ ꯐꯣꯇꯣ ꯊꯥꯕꯤꯔꯛꯎꯔꯣ ꯕꯦꯝ
ꯅꯪ ꯊꯦꯡꯅꯕ꯭ꯔꯕ ꯅ ꯍꯥꯏꯔꯛꯄ ꯔꯦꯛꯇ ꯍꯧꯋꯦ ꯍꯥꯏꯕ ꯒ꯭ꯔꯤꯟ ꯂꯤ ꯒ꯭ꯔꯤꯟ ꯂꯤꯠꯂꯦ ꯍꯥꯏꯕ ꯅꯨꯄꯤꯗꯣ ꯑꯗ ꯔꯦꯛ ꯔꯦꯛꯇ ꯍꯧꯋꯦ ꯍꯥꯏꯔꯕ ꯑꯗꯣ ꯑꯩꯉ ꯏꯁꯀ꯭ꯔꯤꯟ ꯁꯣꯠ ꯊꯥꯕꯤꯔꯛꯀꯦ ꯍꯥꯏꯔꯝꯕꯗꯣ ꯊꯥꯒꯦ ꯇꯧꯕꯩ ꯀꯩꯅꯣ ꯇꯧꯔꯨ ꯀꯥꯟꯗ ꯃꯥꯡꯊꯣꯛꯈ꯭ꯔꯦ
ꯀꯅꯥꯅ
ꯀꯅꯥ ꯑꯣꯏꯔꯨꯅꯤ ꯑꯃ ꯍꯥꯟꯅ ꯈꯪꯍꯥꯟ ꯍꯥꯟꯅ ꯆꯠꯈꯤꯕꯗꯣ
ꯑꯣ ꯍꯣ ꯑꯣ ꯑꯩꯉꯣꯟꯗ ꯃꯥꯅ ꯍꯥꯏꯔꯛꯑꯝꯃꯤ ꯕꯦꯝ ꯀꯥꯎꯔꯨꯕꯩꯅꯤ ꯕꯦꯝ
ꯑꯗꯨꯅꯦ ꯑꯩ ꯑ ꯑꯩ ꯀꯩꯏꯝꯕꯨꯗꯤ ꯈꯟꯕꯨꯗꯤ ꯈꯟꯗ꯭ꯔꯦ
ꯅꯪꯁꯦ ꯀꯔꯤꯗ ꯈꯟꯗꯧꯔꯤꯒꯦ
ꯊꯟꯕꯩ ꯃꯊꯧꯁꯨ ꯇꯥꯗꯦ ꯑ ꯑꯩꯏ ꯈꯟꯗꯤ ꯈꯟꯗ꯭ꯔꯕꯟ
ꯅꯪꯗꯤ ꯊꯕꯛ ꯇꯧꯕ ꯑꯃ ꯂꯩꯗꯨꯗꯤ
ꯑꯁ ꯀꯨꯏꯔꯦꯗ ꯄꯥꯎ ꯐꯥꯎꯗ꯭ꯔꯦꯗ ꯃꯣꯏ ꯑꯩ ꯄꯥꯎ ꯐꯥꯎꯅꯈꯤꯗ ꯀꯨꯏꯔꯦ ꯑꯩ ꯍꯣꯔꯦꯟ ꯁ꯭ꯀꯤꯟ ꯁꯣꯠ ꯊꯥꯔꯛꯀꯦ ꯌꯦꯡꯉꯨ
ꯐꯥꯎꯖꯔꯛꯀꯅꯤ ꯐꯥꯎꯖꯔꯛꯀꯅꯤ ꯃꯤ ꯊꯕꯛ ꯆꯤꯟꯕꯩ
ꯅꯠꯇꯦ ꯃꯤꯗꯨ ꯇꯧꯔꯛꯄꯅꯦ ꯑꯩꯅ ꯑꯝꯇ ꯄꯥꯏꯗ꯭ꯔꯦ ꯅꯍꯥꯟ ꯃꯃꯥꯡ ꯇꯧꯔꯝ ꯑꯩꯗꯣ ꯑꯗꯨꯝ ꯄꯥꯏꯗ꯭ꯔꯦ ꯑꯗꯨꯝ ꯊꯕꯛ
ꯃꯤꯅꯨꯡꯁꯤ ꯈꯪꯗꯕꯤ ꯃꯤꯗꯨ ꯊꯕꯛ ꯆꯤꯟ ꯃꯤꯗꯨꯁꯨ ꯊꯕꯛ ꯁꯤꯡꯉꯦ ꯅꯪ ꯅꯤꯡꯁꯤꯡꯕꯩ ꯇꯧꯖꯔꯛꯏꯅꯦ ꯈꯔꯗ ꯑꯣꯏꯁꯨ ꯄꯥꯏꯕꯤꯌꯨ
ꯈꯪꯗꯗ ꯑꯩꯅ ꯖꯍꯥꯖꯇꯣꯡꯕ ꯆꯠꯃꯤꯟꯅꯁꯦ ꯌꯥꯗꯅꯤꯅ ꯑꯩꯅ
ꯅꯪ ꯖꯍꯥꯆ ꯑꯃ ꯇꯧꯅꯤꯡꯕ꯭ꯔꯣ
ꯑ ꯑꯩꯅ ꯇꯤꯇꯥꯅꯤꯛꯀꯤ ꯇꯥꯏꯞꯇ ꯇꯧꯖꯦ ꯍꯥꯏꯕꯃꯥꯏꯅ ꯌꯥꯝꯗꯕꯗ ꯑꯩꯅ ꯄꯥꯏꯗꯕ ꯑꯗꯨꯃꯥꯏꯅ ꯑꯗꯨꯃꯤꯟ ꯇꯧꯅꯤꯡꯕ ꯑꯩꯅꯥ ꯖꯥꯍꯖꯇꯥ
ꯐꯖꯩ
ꯅꯪ ꯏꯁꯩ ꯁꯛꯂꯛꯀꯦꯔꯣ ꯅꯠꯇꯦ ꯅꯪ ꯕꯤꯗꯤꯑꯣ ꯅꯕꯤꯔꯛꯀꯦꯔꯥ
ꯅꯝꯕꯤꯔꯛꯀꯦ ꯅꯝꯕꯤꯔꯛꯒꯦ
ꯅꯪ ꯅꯥꯀꯟꯗꯩꯩ ꯂꯦꯞꯄꯛꯑꯣ ꯅꯥꯀꯟꯗꯩ ꯂꯦꯞꯄ ꯅꯝꯃꯛꯑꯣ
ꯍꯣꯏ ꯑꯩꯁꯨ ꯑꯩꯁꯨ ꯕꯣꯅ ꯄꯨꯔꯛꯈꯤꯒꯦ
ꯍ ꯋꯥꯒꯥꯏꯒꯤ ꯃꯣꯅꯦꯝꯗꯣ
ꯑ
ꯌꯛꯇ ꯅꯌꯦ ꯎ
ꯅꯪꯅ ꯇꯤꯇꯥꯅꯤꯛ ꯁꯥꯈ꯭ꯔꯗꯤ ꯑꯩꯁꯨ ꯏꯁꯩ ꯑꯦꯜꯕꯝ ꯑꯝꯇ ꯅꯝꯊꯛꯀꯦ ꯇꯧꯕꯅꯤꯗ
ꯑꯣ ꯌꯥꯏ ꯌꯥꯏ ꯅꯝꯊꯣꯛꯑꯣ
ꯅꯪꯒꯤ ꯃꯥꯏꯊꯣꯡꯒꯤ ꯐꯖꯕꯅ ꯁꯔꯨꯛꯆꯥ ꯃꯆꯥꯃ ꯍꯦ
ꯑꯃꯨꯛ ꯌꯥꯝ ꯅꯨꯡꯉꯥꯏꯕ ꯃꯥꯜꯂꯤꯗ
ꯅꯪꯅ ꯇꯤꯇꯥꯥꯅꯤꯛ ꯅꯝꯃꯛꯄꯗꯒꯤꯅꯤ ꯑꯩꯅ ꯎꯅꯨꯡꯉꯥꯏꯒ꯭ꯔꯤꯁꯦ
ꯑꯁ ꯈꯪꯗꯦꯗ ꯑꯩꯗꯤ ꯅꯪꯅ ꯀꯦꯃꯦꯔꯥꯃꯦꯟ ꯑꯣꯏꯕꯤꯅꯤ ꯍꯥꯏꯕꯗ ꯌꯥꯝ ꯍꯔꯥꯎꯋꯦ
ꯑꯣꯏꯕꯤꯅꯤ ꯑꯣꯏꯕꯤꯅꯤ ꯑꯩꯈꯣꯏꯁꯨ ꯅꯪꯅ ꯑꯣꯏꯕꯤꯌꯨꯀꯣ ꯁꯔꯨꯛ ꯆꯥꯃ ꯆꯥꯝꯃ ꯑꯃ ꯇꯧꯋꯦꯕ
ꯇꯧꯋꫭ ꯇꯧꯋꫭ ꯑꯩ ꯑꯣꯏꯌꯦ ꯀꯔꯤꯝ ꯍꯦꯛ ꯈꯜꯂꯨꯒꯟ ꯑꯩꯅ ꯑꯣꯏꯊꯣꯛꯑ ꯂꯣꯏꯔꯦ ꯀꯩꯅꯣꯅꯦ
ꯑꯁ ꯐꯖꯗꯧꯔꯤꯅꯦ ꯑꯗꯨꯗꯤ ꯑ
ꯑꯥ ꯑꯗꯣ ꯑꯩꯈꯣꯏꯗꯤ ꯖꯍꯥꯖ ꯆꯥꯟꯅꯩ ꯅꯣꯏꯗꯤ ꯀꯔꯤꯗ
ꯑꯦ ꯑꯩꯈꯣꯏꯁꯨꯦ ꯖꯍꯥꯖꯇ ꯌꯥꯅꯤꯌꯦ
ꯑꯣꯃꯥꯏꯒꯠ
ꯆꯥ ꯕ ꯌꯥꯝꯅ ꯖꯍꯥꯖꯇ ꯅꯠꯇ꯭ꯔꯁꯨꯣ ꯃꯥ ꯃꯣꯇ꯭ꯔꯣꯗ ꯇꯧꯔꯤꯗꯨꯗꯤ
ꯏ ꯑꯩꯗꯤ ꯑ ꯁꯤꯃꯤꯁꯃꯤꯁꯃꯦ
ꯁꯔꯨꯛꯆꯥ ꯃꯆꯥ ꯃꯍ ꯍꯦꯜꯂꯤ
ꯋꯥꯑꯣ ꯅꯅꯥ ꯇꯨꯔꯨ ꯂ ꯃꯤꯗꯤ ꯁꯔꯨꯛ ꯆꯥ ꯃꯆꯥ ꯑꯃꯅꯤꯀꯣ ꯃꯤꯗꯤ ꯁ
ꯃꯥꯅꯤ ꯀꯣ ꯃꯤꯗꯤꯇꯔꯤ ꯔꯦꯦꯦ ꯔꯦ
ꯑ ꯈꯪ ꯗ ꯅꯟꯁꯨꯇꯣ
ꯑꯗꯣ ꯑꯩ ꯅꯣꯏꯁꯦ ꯍꯥ ꯄꯨꯟꯅꯗꯤ ꯇꯣꯡꯅꯤꯡꯟꯗꯦꯉꯣ
ꯀꯔꯤ ꯇꯧꯕꯒꯦ
ꯅꯪ ꯂꯨꯞꯊꯣꯛꯈ꯭ꯔꯗꯤ ꯑꯃꯨꯛ
ꯑꯦ ꯂꯨꯄꯣꯛꯑꯗꯤ ꯂꯨꯄꯣꯛꯑ ꯃꯣꯏ ꯑꯗꯨꯃꯥꯏꯅ ꯂꯨꯞꯄꯨꯏ ꯑꯩꯗꯤ ꯆꯨꯝꯅꯗꯒꯤ ꯑꯩꯈꯣꯏꯅ ꯏꯁꯩꯗꯨ ꯈꯛꯇꯪ ꯅꯝꯕꯩ ꯈꯛꯇꯅꯦ
ꯑꯣꯍꯣ
ꯃꯣꯏ ꯑꯗꯨꯃꯥꯏꯅ ꯐꯤꯂꯝ ꯑꯣꯏꯅ ꯅꯝꯃꯣꯏ ꯍꯥꯏꯕ ꯑꯩꯈꯣꯏꯗꯤ
ꯖꯍꯥ ꯄꯤꯇꯀꯦ ꯇꯣꯍ
ꯑꯁ ꯍꯥꯏꯈꯤꯒꯦ ꯍꯥꯏꯈꯤꯒꯦ
ꯑꯩꯈꯣꯏ ꯃꯔꯤꯒꯤ
ꯑꯗꯨꯒꯤ ꯋꯥꯕꯨ ꯀꯔꯤꯅꯣꯅꯦ ꯀꯔꯤꯝ ꯍꯦꯛ ꯈꯜꯂꯨꯒꯅꯣ
ꯝ ꯎꯝ ꯅꯪ ꯂꯩꯔꯤ ꯀꯥꯟꯗ ꯆꯥꯛꯊꯣꯛꯆꯔꯤ
ꯆ ꯍꯧꯗꯣꯡꯕ ꯆꯥꯔꯦ ꯈꯣꯡꯉꯦ
ꯀꯔꯝꯕ ꯑꯃ ꯑꯣꯛꯇꯕꯗꯨꯔꯣ
ꯑꯃ ꯆꯦ ꯑꯩꯈꯣꯏꯗ ꯂ ꯍꯧꯕ ꯄꯤꯁ ꯄꯤꯛꯕꯗꯣ ꯎꯝ
ꯉꯔꯥꯡ ꯅꯍꯥꯟꯅ ꯅꯪ ꯀꯣꯏꯔꯥꯛꯂꯕ ꯇꯥꯔꯤꯌꯦꯕ
ꯃꯁꯛ ꯅꯨꯡꯁꯤ ꯍꯟꯗꯛꯀꯤꯁꯤꯗꯤ ꯀꯩꯅꯣ ꯇꯧꯋꯦ ꯃꯃꯥꯏꯒ ꯏꯇꯦꯟ ꯏꯇꯦꯟ ꯇꯦꯜꯂ ꯏ ꯄꯥꯏꯄ ꯄꯥꯏꯑꯦ
ꯦ ꯒꯦꯃꯁꯨ
ꯑꯃꯅ ꯃꯆ ꯌꯦꯂꯣ ꯑꯣꯔꯦꯟꯖꯀꯨꯝ ꯇꯧꯕꯗꯣ ꯑꯗꯨꯒ ꯕ꯭ꯂꯦꯛꯀ ꯍ꯭ꯋꯥꯏꯠꯀ ꯂꯥꯡꯕ ꯃꯁꯥꯗ ꯄꯨꯂꯞ ꯑꯗꯨꯒ
ꯑꯣ
ꯑꯃꯅ ꯕ꯭ꯂꯦꯛ ꯃꯅꯪꯒꯟꯅ ꯕ꯭ꯂꯦꯛ ꯑꯣꯏꯔꯒ ꯃꯕꯨꯛꯅ ꯍ꯭ꯋꯥꯏꯠ ꯑꯣꯏꯕ
ꯑꯗꯣ ꯑꯣꯔꯦꯟꯖꯠꯄ ꯑꯗꯨꯝ ꯑꯣꯔꯦꯟꯖ ꯍꯣꯔꯦꯟꯁ ꯑꯗꯨꯝ ꯑꯣꯏꯣꯏꯖꯠꯅ ꯅꯠꯇ꯭ꯔꯒ ꯃꯆꯨ ꯆꯥꯎꯔꯀꯥꯟꯗ ꯍꯣꯡꯕꯗꯣ ꯍꯣꯡꯉꯤꯗꯣꯏꯖꯥꯠꯅ
ꯀꯩꯅꯣ ꯇꯧꯗꯣꯏꯅꯦ ꯑꯁꯤꯗꯤꯅꯦ ꯃꯁꯥꯅ ꯃꯔꯥꯡ ꯂꯥꯡꯕꯅꯤꯅꯅꯦ ꯑꯗꯨꯗꯥ ꯄꯨꯂꯞ ꯑꯣꯔꯦꯟꯖ ꯅꯠꯇꯕꯅꯤꯅꯅꯦ
ꯑꯣ
ꯃꯥꯥꯏ ꯍꯧꯖꯤꯛꯀꯤ ꯑꯣꯏꯗꯔꯤ ꯃꯆꯨꯨꯔ ꯑꯗꯨꯝ ꯑꯣꯏꯗꯣꯏꯅꯦ ꯍꯌꯦꯡ ꯆꯥꯎꯀꯥꯟ
ꯑꯣ ꯑꯗꯥꯏ ꯑꯣꯔꯦꯟꯖ ꯅꯠꯇꯕ ꯀꯩ ꯃꯆꯨꯒ ꯂꯥꯡꯅꯤꯕ
ꯑꯉꯧꯕꯁꯨ ꯂꯥꯡꯉꯦ ꯑꯗꯩ ꯑꯃꯨꯕꯁꯨ ꯌꯥꯎꯋꯦ ꯑꯍꯨꯝꯂꯛꯑꯗꯤꯩ ꯑꯃꯅ ꯃꯨꯁꯨꯛ ꯃꯨꯕ ꯍꯅꯝ ꯑꯃꯨꯛ ꯁꯨꯛꯃꯨꯏ ꯑ ꯃꯃꯥꯏꯗꯤ ꯂꯣꯏ ꯇꯦꯜꯜꯂꯤ ꯃꯅꯥꯇꯣꯟ ꯀꯩꯅꯣ ꯇꯧꯋ ꯍꯥꯏꯗꯤ ꯃꯃꯥꯏ ꯂꯣꯏ ꯀꯣꯏꯗꯥꯅꯕꯗꯣ ꯑꯣꯏꯌꯦꯕ ꯏꯄꯥ ꯏꯄꯥꯛꯄꯏ ꯃꯃꯥꯏ